ꯍ ꯍꯜꯂꯣ ꯇꯄꯣ
ꯇꯌꯦ
ꯁꯛꯁꯥꯔꯕꯨꯣ
ꯆꯔꯦ
ꯀꯔꯤ ꯃꯊꯦꯜ ꯆꯥꯕꯤꯔꯒꯦ
ꯃꯁꯤꯁ ꯃꯁꯔꯨꯝ ꯊꯣꯡ ꯃꯁꯔꯨꯝꯗꯣ ꯀꯉ ꯉꯧꯋꯦ
ꯍꯥꯎꯋꯏꯅꯦ
ꯎꯝ
ꯃꯁꯔꯨꯝ ꯈꯔꯃꯛ ꯍꯨꯝꯗꯣꯛꯄꯤꯔꯣ
ꯑꯣ ꯑꯣ
ꯀꯗꯥꯏꯗꯒꯤ ꯐꯪꯒꯦ ꯑꯗꯨꯕꯣ
ꯑꯩꯈꯣꯏ ꯈꯨꯟꯗ ꯐꯪꯕ
ꯐꯖꯅ ꯌꯣꯟꯕ꯭ꯔꯣ
ꯍꯣꯂ ꯑꯈꯣꯏꯣꯏ ꯊꯕ ꯆꯂ
ꯌꯥꯝ ꯐꯪꯕ꯭ꯔꯣ
ꯎꯝ ꯌꯥꯝ ꯅꯄꯅꯦ
ꯑꯩꯒꯤꯁꯨ ꯈꯔ ꯄꯤꯔꯛꯑꯣꯗꯅ
ꯎꯝ ꯄꯂ ꯀꯦ ꯄꯦ
ꯆꯥꯕ ꯐꯪꯗ꯭ꯔꯦꯅꯦ ꯑꯗꯨꯒꯨꯝꯕꯗꯣ ꯆꯥꯗ꯭ꯔꯤ ꯊꯣꯡꯉꯦ
ꯀꯔꯤ ꯃꯆꯜꯅ
ꯑꯁꯤ ꯄꯣꯛ ꯄꯣꯛ ꯑꯣꯏꯅ ꯇꯧꯔꯒꯦ
ꯅꯪꯗꯤ ꯑꯍꯥꯎꯕ ꯌꯥꯝ ꯆꯥꯢꯀꯣ
ꯍꯥꯎꯕꯁꯗꯦꯗ ꯍꯞꯇꯥ ꯑꯃꯗ ꯑꯃꯨꯔꯛ ꯑꯅꯤꯔꯛ ꯀꯨꯝꯕ ꯑꯃꯨꯔꯛ ꯑꯅꯤꯔꯛ ꯀꯪꯕ ꯈꯛꯇꯅꯦ ꯍꯞꯇꯥ ꯑ ꯑꯃꯗ ꯆꯥꯔꯤꯏꯁꯦ
ꯑ ꯑꯗꯨꯗ ꯑꯗꯨꯁꯨ ꯆꯥꯕ ꯐꯪꯉꯦ ꯑꯗꯨ ꯑꯩꯈꯣꯏꯅ ꯁ ꯆꯥ ꯆꯥꯗꯦ
ꯆꯥ ꯐꯪꯗꯕ꯭ꯔꯥ ꯍꯥꯏꯁꯦ
ꯆꯥꯡ ꯐꯪꯒꯦꯗ
ꯂꯑꯣꯏꯅꯅꯥꯥꯛꯇ
ꯑꯩꯈꯣꯏꯅ ꯑꯃꯨꯛꯥ ꯆꯥꯕ ꯌꯥꯗꯕ ꯏꯃꯨꯡ ꯄꯨꯠꯁꯤꯜꯂꯒ
ꯑꯗꯨꯃꯥꯏꯅ ꯑꯣꯏꯕ꯭ꯔꯥ
ꯎꯝ
ꯃꯄꯥꯟꯗꯗꯤ ꯆꯥꯕ ꯌꯥꯕ ꯅꯠꯇ꯭ꯔꯣ
ꯎ ꯄꯗ ꯆꯕ
ꯑꯗꯨ ꯑꯣꯏꯇꯥꯔꯗꯤ ꯅꯣꯡꯃ ꯀꯣꯏꯔꯛꯑꯣꯀꯣ ꯆꯥꯃꯤꯟꯅꯁꯦ
ꯎꯝ ꯀꯔꯀꯦ ꯀꯔꯀꯦ ꯌꯥ ꯌꯥ
ꯑꯩ ꯑꯩꯗꯤ ꯑꯗꯨꯝ ꯌꯥꯝ ꯆꯥꯗꯕꯅꯦ ꯑꯩꯗꯤ ꯅꯣꯏꯒꯤ ꯍꯦꯛꯇꯪ ꯅꯪ ꯍꯦꯛꯇꯪ ꯍꯥꯞꯄꯤꯔꯝꯒꯦ
ꯍꯍꯣꯏ ꯆꯥꯛ ꯊꯅ ꯆꯥꯛ ꯊꯅ
ꯆꯥꯛꯈꯤꯉꯦ ꯍꯣꯏ ꯁꯤ ꯍꯧꯖꯤꯛꯇꯤ ꯉꯜꯂꯤꯗ ꯍꯣꯔꯦꯟ ꯄꯨꯡ ꯇꯔꯥꯃꯥꯊꯣꯏ ꯑꯗꯨꯋꯥꯏꯗ ꯆꯥꯒꯦ ꯆꯥꯛ ꯂꯥꯛꯑꯝꯗꯤ ꯃꯣꯔꯅꯤꯡꯒꯤ ꯆꯥꯛꯇꯨꯁꯨ ꯕꯥꯔꯣ ꯄꯨꯡ ꯑꯃ ꯑꯗꯨꯋꯥꯏꯗ ꯆꯥꯔꯨꯔꯦ ꯑꯗꯨꯒꯤ ꯆ ꯀꯦꯁꯅꯤꯡꯗꯅꯤ
ꯑꯣ ꯑꯁꯤ ꯣꯂꯦꯕ꯭ꯔ
ꯂꯩꯕꯅꯦ
ꯀꯅꯥ ꯀꯅꯥꯅꯣ
ꯉꯁꯤ ꯕ꯭ꯔꯥꯖꯤꯜ ꯂꯩꯕꯅꯦ
ꯑꯣ ꯌꯦꯡꯕ ꯌꯥꯏꯅꯦ
ꯌꯦꯡꯗꯣꯏꯔꯣ
꯭ꯔꯖꯤꯜ ꯀꯅꯥꯂꯣ
ꯕ꯭ꯔꯥꯖꯤꯜꯒ ꯅꯣꯔꯋꯦ
ꯑꯣ
ꯌꯦꯡꯕ ꯉꯝꯗꯧ ꯃꯥꯜꯂꯤꯗ ꯄꯨꯡ ꯑꯃ ꯃꯈꯥꯏꯗ ꯇꯗꯥꯏꯅ
ꯑꯃ ꯃꯈꯥꯗ
ꯑꯥ
ꯌꯦꯉꯅꯤ ꯆꯣꯏꯖꯦ
ꯌꯦꯡꯒꯗ꯭ꯔꯣ
ꯌꯦꯉ ꯄꯉꯝꯕ ꯃꯈ ꯈꯔ ꯑꯣꯏ ꯎꯝ
ꯑꯂꯥꯔꯝ ꯊꯝꯕ ꯇꯥꯕ
ꯂ ꯀꯜꯕ ꯁꯒꯜꯕ ꯑꯣ
ꯄꯨꯡ ꯑꯃ ꯃꯈꯥꯏꯁꯦ ꯊꯦꯡꯅꯤ ꯐꯦꯡꯃꯟꯒꯦ ꯔꯦ ꯃꯣꯏꯁꯦ ꯍꯦꯟꯃꯟꯈ꯭ꯔꯦ ꯑꯩꯗꯤ ꯄꯨꯡ ꯃꯉꯥ ꯃꯈꯥꯏꯒꯤꯗ ꯑꯣꯏꯅ ꯌꯦꯡꯉꯒꯦ ꯑꯌꯨꯛꯀꯤ
ꯀꯅꯥ ꯀꯅꯥ ꯔ
ꯑꯌꯨꯛꯀꯤꯗꯨꯅ ꯃꯦꯛꯁꯤꯀꯣꯒ ꯏꯪꯂꯦꯟ ꯑꯗꯨꯁꯨ ꯐꯖꯕꯅꯤ
ꯑꯗꯨ ꯃꯣꯏꯒꯤ ꯄ꯭ꯂꯦꯁꯁꯤꯦ ꯌꯦꯡꯗ꯭ꯔꯤꯦꯅꯦ ꯃꯦꯛꯁꯤꯀꯣꯒ ꯑꯃꯒ
ꯃꯦꯛꯁꯤꯀꯣꯒꯤꯗꯤ ꯑꯩꯁꯨꯏ ꯌꯦꯡꯗ꯭ꯔꯤ ꯏꯪꯂꯦꯟꯒꯤꯗꯤ ꯌꯦꯡꯗ꯭ꯔꯦ
ꯀꯨꯡꯡꯂꯒꯤꯁꯨ ꯌꯦꯡꯗꯅ
ꯌꯦꯡꯉꯤꯗꯤ ꯑꯗꯨꯝ ꯐꯖꯕꯅꯦ ꯏꯁꯇꯥꯔ ꯄ꯭ꯂꯦꯌꯔꯁꯨ ꯌꯥꯕꯅꯤ ꯃꯣꯏꯁꯨ
ꯑꯣ
ꯐꯖꯕꯅꯦ ꯑꯗꯨꯝ ꯕ꯭ꯔꯥꯖꯤꯜꯒꯤꯗꯣ ꯌꯦꯡ ꯗꯤ ꯌꯦꯡꯅꯤꯡꯉꯦꯕꯨ ꯈꯪꯗ꯭ꯔꯦꯅꯦ ꯉꯝꯒꯗ꯭ꯔꯥ ꯉꯝꯃꯣꯏꯗ꯭ꯔꯥ ꯍꯣꯔꯦꯟ
ꯔꯖꯒꯤ ꯅꯍꯥꯟ ꯃꯣꯏ ꯖꯄꯥꯟꯒ ꯁꯥꯟꯅꯕꯗꯨ ꯌꯦꯡꯉꯦ
ꯑ ꯑꯩ ꯀꯣꯗ ꯏꯗꯣ
ꯑꯣ ꯐꯖꯩ ꯑꯗꯨꯕꯨꯗꯤ
ꯄꯣꯛꯒꯦ ꯇꯧꯏꯅꯦ ꯃꯣꯏꯁꯨ
ꯍꯣꯏꯅꯦꯅꯦ ꯖꯄꯥꯟꯅ ꯑꯇꯣꯞꯄꯗꯤ ꯃꯣꯏꯅ ꯑꯦꯛꯁꯇ꯭ꯔꯥ ꯃꯤꯅꯤꯠ ꯍꯥꯞꯄꯒꯤꯅꯤꯅ
ꯍꯣꯏ ꯅꯅꯥꯜꯂꯝꯗꯗꯤ ꯗ꯭ꯔꯣ ꯑꯗꯨꯝ ꯆꯠꯂꯗꯕ ꯄꯣꯠꯅꯤ
ꯎꯝ
ꯄꯦꯅꯥꯜꯇꯤꯗꯨꯒ ꯇꯧꯔꯒ ꯀꯩꯅꯣ ꯇꯧꯔꯒ ꯆꯄꯥꯟꯅꯕ ꯀꯥꯔꯗꯤ ꯑꯁ ꯃꯩ ꯆꯠꯀꯗꯧꯅꯤꯍꯦ
ꯑꯁꯦꯡꯕ
ꯑꯁ ꯔꯦꯀꯣꯔꯠ ꯔꯦꯀꯣꯔꯠ ꯑꯃꯗꯤ ꯊꯨꯒꯥꯏ ꯍꯥꯏꯔꯛꯀꯅꯤꯍꯦ ꯑꯗꯨꯃꯥꯏꯅꯒ ꯀꯥꯔꯗꯤ ꯋꯥꯍꯥ
ꯎꯝ
ꯕ꯭ꯔꯥꯖꯤꯜꯒꯤ ꯕꯣꯜꯗ ꯃꯃꯤꯡ ꯌꯥꯝ ꯆꯠꯄ ꯕ꯭ꯔꯥꯖꯤꯜꯗꯕꯨ ꯖꯄꯥꯟꯅ ꯇꯨꯍꯜꯂꯗꯤ ꯑꯦꯁ ꯂꯩꯒꯗꯧꯕꯅꯦ ꯑꯩꯗꯤ ꯅꯨꯡꯁꯤꯌꯦꯒ ꯀꯣꯆꯇꯣ ꯌꯥꯝ ꯅꯨꯡꯁꯤꯕ ꯋꯥꯅꯤꯅꯦ ꯀꯣꯆ ꯅꯨꯄꯥꯗ ꯃꯄꯤ ꯇꯥꯏꯌꯦ ꯄꯥꯏꯗꯤ ꯂꯩꯇꯦꯗ ꯃꯤ ꯈꯔ ꯄꯤꯛꯏꯦꯅꯦ ꯑꯩꯈꯣꯏ ꯑꯦꯁꯤꯌꯥꯟꯒꯤ ꯀꯥꯡꯕꯨꯁꯦ
ꯍꯣꯏ ꯃꯤ ꯂꯣ ꯋꯥꯜ
ꯃꯤꯅ ꯋꯥꯡ ꯆ ꯍꯦꯜꯂꯦ ꯕꯣꯗꯤꯤ ꯐꯥꯏꯠꯇꯗꯤ ꯉꯝꯗꯦꯅꯦ ꯑꯗꯨꯕꯨ ꯆꯦꯟ ꯆꯣꯡꯕꯗꯤ ꯀꯟꯗꯤ ꯀꯜꯜꯂꯤ ꯕꯣ ꯍꯩꯌꯦ ꯐꯖꯗꯅ ꯌꯥꯝ ꯍꯩꯔꯝꯃꯤꯅꯦ ꯃꯣꯏꯁꯦ
ꯁꯥꯟꯅꯕꯁꯨꯗꯤ ꯌꯦꯡꯕ ꯌꯥꯑꯕ ꯃꯨꯁ
ꯎꯝ ꯀꯩꯅꯣꯁꯨ ꯁꯥꯎꯠ ꯀꯣꯔꯤꯌꯥꯁꯨ ꯑꯗꯨꯝ ꯌꯥꯕꯅꯦ
ꯁ ꯀꯔꯤꯌꯥꯗꯁꯨ ꯅꯨꯡꯁꯤꯔꯤꯅꯦ ꯃꯣꯏꯗꯤ ꯌꯥꯝ ꯉꯟꯅ ꯂꯣꯏꯦ ꯁꯤꯈꯤꯅꯤ
ꯍꯣꯏ ꯀꯩꯅꯣꯈꯣꯏꯒ ꯁꯥꯟꯅꯈꯤꯕ ꯑꯩ ꯌꯦꯡꯍꯧꯗꯦ
ꯁꯥꯎꯠ ꯀꯣꯔꯤꯌꯥꯒ ꯀꯔꯝꯕꯅꯅꯦ ꯁꯥꯟꯅꯕꯗꯨꯕꯨ ꯀꯥꯎꯈ꯭ꯔꯤꯅꯦ ꯑꯩꯩꯅ ꯁꯥꯎꯠ ꯀꯣꯔꯤꯌꯥꯒ ꯔꯁꯤꯌꯥꯔꯒ꯭ꯔꯦ ꯁꯥꯎꯠ ꯀꯣꯔꯤꯌꯥꯒ ꯅꯍꯥꯟꯃꯨꯛ ꯁꯥꯟꯅꯕꯗꯨꯕꯨ ꯔꯥꯎꯟ ꯑꯣꯐ ꯊꯥꯔꯇꯤ ꯇꯨ ꯆꯪꯗꯕ ꯃꯥꯜꯂꯦ ꯃꯥꯗꯣ
ꯑ
ꯑꯣ ꯁꯥꯎ ꯀꯔꯤꯒ ꯁꯥꯎ ꯑꯐ꯭ꯀꯥ ꯁꯅꯅꯕ
ꯑꯣ ꯑꯥꯐ꯭ꯤꯀꯥꯗꯤ ꯃꯤ ꯋꯥꯡ ꯆꯥꯎꯔꯝꯒꯅꯦ
ꯁꯥꯎꯠ ꯑꯐ꯭ꯔꯤꯀꯥꯒ ꯑꯃꯨꯗꯨꯗꯤ ꯁꯥꯁ ꯋꯥꯡ ꯆꯥꯎꯕꯅꯤꯍꯦ ꯃꯣꯏꯗꯤ ꯑꯃꯨꯕ ꯉꯥꯛꯇ ꯑꯃ ꯑꯣꯏꯌꯦ
ꯃꯥꯅꯦ
ꯑꯅꯩꯕ ꯉꯥꯛꯇꯅꯦ ꯁꯥꯎꯠ ꯑꯐ꯭ꯔꯤꯀꯥꯁꯨ ꯀꯅꯥꯗꯥꯒꯤ ꯈꯨꯠꯇ ꯇꯨꯕꯅꯤꯅꯤ ꯀꯅꯥꯗꯥꯅ ꯑꯃꯨꯛ ꯉꯁꯤ ꯇꯨꯈ꯭ꯔꯦ
ꯑꯁꯤꯁ ꯇꯨ ꯀꯕꯥ
ꯃꯁꯤ ꯇꯨꯈ꯭ꯔꯦ ꯀꯅꯥꯖꯁꯨ
ꯀꯂꯥꯔ ꯁꯟꯅꯔꯒ
ꯃꯣꯔꯀꯣꯒ ꯃꯣꯔꯀꯣ ꯎꯝ ꯃꯣꯔꯣꯛꯀꯣꯅ ꯑꯍꯨꯝ ꯆꯟꯈꯤꯕꯅꯤꯅꯦ
ꯑ ꯃꯣꯏ ꯑꯃꯃ ꯀꯟꯗ
ꯌꯥꯝꯐꯥꯎ ꯆꯪꯗꯦ ꯐꯖꯗꯤ ꯐꯖꯩ ꯑꯗꯣ ꯃꯣꯏ ꯈꯪꯗ꯭ꯔꯦ ꯂꯛ ꯂꯩꯇꯕ ꯍꯥꯏꯇꯥꯔꯦꯅꯦ
ꯎ
ꯃꯦꯠꯁꯇꯤ ꯐꯗꯤ ꯐꯖꯕꯅꯦ ꯕꯣꯜ ꯌꯦꯡꯉꯤꯉꯩꯗꯨꯅ ꯆꯥꯔꯖ ꯐꯥꯎ ꯆꯠꯇ꯭ꯔꯦꯅꯦ ꯇꯧꯔꯤꯁꯦ ꯃꯁꯤ ꯋꯥꯔꯜ ꯀꯞꯁꯦ ꯈꯔ ꯊꯨꯅ ꯂꯣꯏꯒꯗꯣꯏ ꯐꯔꯂꯕꯅꯤ
ꯑꯩ ꯁꯟꯗꯦꯅꯀꯣ ꯑꯁ ꯉꯁꯤꯗ ꯑꯩꯈꯣꯏꯁꯨ ꯐꯦꯂꯤꯁꯁꯟ ꯄ꯭ꯔꯣꯒ꯭ꯔꯝ ꯂꯩꯌꯦ ꯍꯥꯏꯅ ꯑ ꯑꯁꯣꯝꯗ ꯃꯌꯥꯏ ꯂꯝꯕꯤꯔꯣꯝꯗ
ꯍꯤꯌꯥꯡꯊꯪꯗ ꯆꯠꯂꯨꯔꯦ ꯑꯗꯨꯒ ꯍꯜꯂꯛꯄꯅ ꯄꯨꯡ ꯃꯉꯥꯗ ꯍꯜꯂꯛꯑꯦ ꯑꯩꯈꯣꯏ ꯑꯣꯖꯥ ꯃꯔꯤ ꯑꯍꯨꯝ ꯃꯔꯤ ꯃꯉꯥ ꯆꯠꯂꯦ ꯑꯉꯥꯡꯅ ꯃꯤ ꯀꯨꯟꯃꯨꯛ ꯄꯨꯔ ꯆꯜꯂꯦ
ꯇꯥꯛ
ꯄ꯭ꯔ ꯄ꯭ꯔꯥꯥꯏꯁ ꯂꯧꯅ
ꯥꯆꯥꯛꯁꯤꯟ ꯆꯥꯛꯁꯤꯟꯗ꯭ꯔꯣ
ꯆꯥꯛꯁꯤꯟꯗꯤ ꯀꯥꯔ ꯃꯣꯏ ꯔꯤꯐ꯭ꯔꯦꯁꯃꯦꯟ ꯍꯦ
ꯍꯦꯕꯤ ꯇꯧꯗꯕ꯭ꯔꯥ ꯔꯤꯐ꯭ꯔꯦꯁꯃꯦꯟꯗ
ꯇꯧꯗꯦ
ꯑꯗꯨꯒꯨꯝꯕꯗ ꯄ꯭ꯔꯣꯒꯥ꯭ꯔꯥꯝ ꯆꯠꯄ ꯅꯨꯡꯉꯥꯏꯇꯕꯅꯤꯅꯦ
ꯅꯨꯡꯉꯥꯏꯇꯦ ꯑꯗꯨꯅ ꯄ꯭ꯔꯣꯒ꯭ꯔꯥꯝ ꯂꯣꯏꯕ ꯍꯦꯛ ꯍꯦꯛꯇ ꯑꯗꯨꯝ ꯃꯣꯏꯒꯤ ꯃꯄꯥꯗꯨꯗ ꯄꯥꯛ ꯄꯥꯛ ꯂꯩꯕꯅ ꯄꯥꯔꯛꯇ ꯑꯗꯨꯝ ꯑꯉꯥꯡꯁꯤꯡ ꯄꯨꯁꯤꯟꯈ꯭ꯔꯦ ꯑꯗꯨꯝ ꯁꯥꯟꯅꯔꯦ
ꯑꯗꯨꯅꯕꯨ ꯀꯣꯏꯕ ꯆꯠꯄ ꯈꯣꯠꯄ ꯈꯔ ꯂꯝ ꯀꯣꯏꯕ ꯑꯣꯏꯗꯗꯤ ꯈꯔ ꯅꯨꯡꯉꯥꯏꯒꯗꯕ
ꯎꯝ
ꯑꯗꯨꯒꯨꯝꯕ ꯄ꯭ꯔꯣꯒꯥ꯭ꯔꯥꯝꯗꯗꯤ ꯈꯤꯇꯪ ꯏꯁꯄꯦꯁꯦꯜ ꯑꯣꯏꯅ ꯍꯦꯕꯤ ꯔꯤꯐ꯭ꯔꯦꯁꯃꯦꯟ ꯈꯔ ꯇꯧꯒꯗꯕꯅꯤꯅꯦ
ꯔꯤꯐ꯭ꯔꯦꯁꯃꯦꯟ ꯇꯧꯗꯦ ꯕꯣꯔꯥ ꯑꯗꯣ ꯕꯣꯔꯥ ꯃꯣꯏꯅ ꯂꯥꯎꯊꯣꯛꯄꯁꯤ ꯄꯣꯀꯣꯔꯥꯅꯦ ꯍꯥꯏꯌꯦꯕ ꯑꯦꯝ ꯑꯦꯜ ꯑꯦꯅꯁꯨ ꯄꯩꯁꯥ ꯈꯔ ꯄꯤꯔꯝꯕ ꯃꯥꯜꯂꯦꯕ ꯔꯤꯐ꯭ꯔꯦꯁꯃꯦꯟꯗ ꯃꯇꯦꯡ ꯄꯥꯡꯉꯦ ꯈꯣꯠꯂꯦ ꯍꯥꯏꯔꯤꯕ ꯄꯀꯧꯔꯥꯅꯤ ꯍꯥꯏꯕ ꯄꯨꯊꯣꯔꯒ ꯕꯣꯔꯥ ꯑ ꯏꯪꯕ ꯀꯟ ꯀꯟ ꯂꯥꯎꯕ ꯊꯣꯔꯛꯑꯦ ꯆꯥꯅꯤ ꯍꯥꯏ ꯆꯥꯗꯨ ꯗꯤꯁꯄꯣ ꯒ꯭ꯂꯥꯁꯇ ꯊꯜꯍꯜꯂꯣ ꯍꯥꯏꯕ ꯑꯗꯨꯅ ꯇꯪꯈꯥꯏ
ꯑ ꯑꯗꯨꯛ ꯌꯥꯝ ꯂꯤꯛ ꯏꯗꯨ ꯀꯩꯒꯤꯅꯣꯕ
ꯃꯤ
ꯃꯤ ꯀꯌꯥꯃꯨꯛꯀꯤꯅꯣ ꯅꯣꯏ ꯃꯣꯏꯅ ꯁꯤꯜꯂꯤꯗꯨꯅ
ꯈꯜꯗꯦ ꯃꯣꯏ ꯃꯤ ꯀꯌꯥꯃꯨꯛ ꯀꯤꯅꯣ ꯈꯪꯗꯦ ꯑꯗꯨꯗꯤ ꯃꯤ ꯌꯥꯝ ꯂꯥꯛꯄꯗꯤ ꯅꯠꯇꯦꯗ
ꯃꯤ ꯌꯥꯝꯗ꯭ꯔꯒꯗꯤ ꯌꯥꯝ ꯏꯁꯄꯦꯁꯦꯜ ꯑꯣꯏꯅ ꯁꯤꯟꯕ ꯌꯥꯏꯅ
ꯎꯝ ꯍꯥꯏꯕꯗꯤ ꯇꯔꯥ ꯄꯤꯕꯤꯒꯦ ꯑꯃꯒ ꯑꯗꯨꯝ ꯍꯩ ꯃꯍꯤ ꯑꯃ ꯌꯦꯟꯕꯗ ꯑꯗꯨꯝ ꯌꯥꯔꯕꯅꯦꯕ ꯑꯗꯨꯃꯥꯏꯅ ꯇꯧꯗꯒ ꯆꯥꯕ ꯁꯪꯒꯣꯝ ꯆꯥ ꯇꯪꯈꯥꯏ ꯇꯪꯈꯥꯏ ꯗꯤꯁꯄꯧ ꯒ꯭ꯂꯥꯁꯁꯨ ꯊꯟꯗꯕ
ꯆꯛꯈꯤꯗꯕ ꯁꯔꯨꯛꯄꯨꯗꯤ ꯆꯉꯥꯡꯗ ꯔꯦꯠ ꯇꯤꯗ ꯐꯨꯜ ꯑꯣꯏꯅ ꯊꯛꯈꯤꯕꯅ ꯐꯩꯩꯅ
ꯎꯝ ꯑꯗꯨꯅ ꯑꯩꯈꯣꯏ ꯑꯉꯥꯡ ꯅꯨꯄꯤ ꯃꯆꯥꯁꯤꯡꯁꯨ ꯆꯥꯛ ꯆꯥꯗꯕꯤ ꯆꯠꯄꯅꯤꯅ ꯆꯥꯛꯇꯣ ꯄꯨꯔꯦ ꯆꯥꯛ ꯏꯟꯁꯥꯡꯒ ꯑꯥ ꯍꯣꯇꯦꯜꯗ ꯐꯝꯃꯒ ꯆꯥꯍꯟꯕꯅꯦ
ꯁꯤꯟꯕ ꯌꯥꯝ ꯍꯩꯇ꯭ꯔꯦꯅꯦ ꯃꯣꯏꯗꯤ ꯅꯣꯡꯒꯁꯨ ꯈꯔ ꯆꯨꯕꯤꯔꯗꯤ ꯐꯒꯗꯧꯕ ꯁꯥꯕꯁꯤꯅ ꯂꯣꯏꯔꯦꯅꯦ
ꯅꯣꯏ ꯅꯣꯏ ꯅꯣꯏ ꯂꯩꯐꯝꯗꯗꯤ ꯈꯔ ꯁꯥꯕ ꯈꯔ ꯐꯕ꯭ꯔꯣ
ꯀꯥꯏꯗꯩꯅꯣ
ꯌꯨꯝꯖꯦ ꯀꯩꯅꯣꯒꯤ ꯏꯒꯤ ꯌꯨꯝꯅ ꯂꯩꯕ ꯅꯨꯡꯉꯥꯏꯔꯦꯗ ꯊꯥꯏꯅꯒꯤ ꯌꯨꯝꯗꯨꯅ ꯍꯦꯟꯅ ꯅꯨꯡꯉꯥꯏꯔꯦꯗ ꯍꯧꯖꯤꯛꯀꯥꯟꯒꯤ ꯌꯨꯝꯖꯤꯡꯖꯤꯗꯤ ꯄꯨꯔ ꯌꯥꯗ꯭ꯔꯦꯗ ꯅꯨꯡꯗꯥꯡ ꯇꯨꯝꯕ ꯌꯥꯗ꯭ꯔꯦꯅꯦ
ꯎꯝ
ꯅꯣꯏꯗꯤ ꯑꯉꯥꯡꯁꯤꯡꯒ ꯂꯣꯏ ꯂꯩꯃꯤꯟꯅꯕ꯭ꯔꯣ
ꯎꯝ ꯍꯧꯖꯤꯛ ꯃꯣꯏ ꯁꯤꯟꯃ ꯌꯦꯡꯉꯤ ꯁꯟꯗꯦꯟꯅꯤꯅ
ꯍꯣꯏꯗ ꯑꯦꯟꯖꯣꯏ ꯇꯧꯊꯣꯛꯑꯣꯗ ꯁꯟꯗꯦꯗꯗꯤ
ꯎꯝ ꯁꯟꯗꯦꯗꯤ ꯐꯔꯤꯅꯦ ꯃꯣꯏꯁꯨ
ꯑꯗꯨꯅ ꯂꯩꯕ ꯅꯨꯡꯉꯥꯏ ꯍꯥꯏꯔꯛꯇꯣꯏꯅꯤ ꯅꯠꯇ꯭ꯔꯗꯤ ꯌꯥꯝ ꯏꯁꯇ꯭ꯔꯤꯛ ꯑꯣꯏꯔꯒꯗꯤ ꯑꯝꯃꯨꯛ ꯅꯦꯛꯁ ꯌꯥꯔꯗ ꯑꯃꯨꯛ ꯂꯩꯔꯣꯏ ꯍꯥꯏꯔꯛꯇꯨꯅ ꯐꯔ꯭ꯛ ꯇꯥꯅꯦꯕ
ꯑꯍꯥꯎꯕꯒꯁꯨ ꯈꯔ-ꯈꯔ ꯌꯥꯝ ꯆꯥꯍꯜꯂꯣ
ꯑꯥꯎꯕꯗꯤ ꯌꯦꯔꯨꯝ ꯑꯃꯝꯅꯦ ꯅꯨꯡꯗꯥꯡ ꯗꯅ ꯉꯥ ꯀꯣꯞꯇꯥꯗ
ꯌꯦꯔꯨꯝꯒꯨꯝꯕꯗꯤ ꯑꯗꯨꯝ ꯆꯥꯔꯁꯨ ꯌꯥꯏ ꯌꯦꯔꯨꯝꯁꯨ ꯌꯥꯝ ꯇꯥꯡꯈ꯭ꯔꯦꯅꯦ ꯍꯧꯖꯤꯛꯀꯥꯟꯗꯤ
ꯑꯁꯤ ꯌꯦꯔꯨꯝ ꯐꯪꯗꯔꯦ ꯑꯩꯈꯣꯏ ꯉꯥꯎꯔꯤꯒ ꯌꯦꯔꯨꯝ ꯐꯪꯗꯕꯒꯤ
ꯌꯨꯝꯁꯥꯒꯤ ꯔꯨꯝꯗꯣ ꯍꯥꯎꯗꯤ ꯍꯥꯎꯋꯦꯕꯨ ꯇꯥꯡꯍꯦ ꯆꯍꯨꯝ ꯍꯦꯜꯂꯦ ꯃꯣꯏꯒꯤꯗꯨꯗꯤ
ꯎꯝ
ꯄꯤꯁ ꯑꯝꯗ ꯂꯨꯄꯥ ꯇꯔꯥ ꯍꯦꯟꯅ ꯆꯤꯡꯈ꯭ꯔꯦ ꯑꯗꯨꯒ ꯆꯣꯏꯅ ꯂꯧꯒꯦ ꯍꯥꯏꯔꯒꯅ ꯂꯨꯄꯥ ꯀꯨꯟ ꯃꯉꯥꯒꯤ ꯑꯅꯤ ꯄꯤꯒꯦ ꯀꯅꯥꯅ ꯂꯩꯒ ꯑꯗꯨꯗ ꯗꯥꯎ ꯌꯥꯗꯒꯅ ꯑꯃꯨꯛ ꯄꯨꯝꯕ ꯌꯥꯎꯔꯝꯃꯤꯅꯤ
ꯎꯝ
ꯍꯧꯖꯤꯛꯀꯥꯟꯁꯤ ꯌꯦꯔꯨꯝ ꯆꯥꯅꯤꯡꯉꯤꯁꯤ ꯌꯦꯔꯨꯝꯗ ꯍꯣꯡꯕ ꯃꯇꯝ ꯑꯣꯏꯕꯅꯤ ꯁꯥꯕꯅꯤꯅ ꯍꯧꯖꯤꯛ ꯑꯗꯨꯕꯨ ꯍꯣꯡꯗꯦꯅꯤ
ꯌꯦꯔꯨꯝ-ꯌꯦꯔꯨꯝ ꯊꯤꯕ ꯐꯪꯒꯅꯤ ꯍꯥꯏꯔꯤꯕ
ꯅꯣꯏꯔꯣꯝꯗ ꯐꯪꯗꯕ꯭ꯔꯣ
ꯎꯝ
ꯃꯄꯥꯟ ꯂꯝꯒꯤ ꯄꯣꯠ ꯂꯥꯛꯇꯕꯒꯤ ꯑꯣꯏꯔꯝꯃꯅꯤ
ꯔꯝꯒꯅꯤ
ꯃꯅꯤꯄꯨꯔꯒꯤ ꯄꯣꯠꯁꯤꯗꯤ ꯃꯅꯤꯄꯨꯔꯗ ꯊꯣꯛꯄ ꯀꯩꯅꯣꯗꯤ ꯂꯩꯔꯁꯨ ꯐꯪꯉꯁꯨ ꯌꯥꯝ ꯇꯥꯡꯉꯤꯅꯤ
ꯇꯥꯡ ꯇꯥꯡ
ꯌꯨꯝꯁꯥꯗꯨꯁꯨ ꯃꯅꯤꯄꯨꯔꯒꯤꯅꯦꯕ ꯌꯥꯏꯅꯦ ꯑꯗꯨꯒ ꯌꯥꯝ ꯇꯥꯡꯉꯦꯕ ꯑꯗꯨꯒꯤꯗ
ꯎꯝ
ꯈꯔ ꯍꯣꯡꯉꯒꯗꯤ ꯃꯣꯏ ꯁꯄ꯭ꯂꯥꯏꯁꯨ ꯉꯝꯗꯦꯗ
ꯎꯝ ꯎꯝ
ꯄꯨꯔꯥ ꯂꯤꯃꯤꯇꯦꯠ ꯏꯁꯇꯣꯛꯇ ꯄꯨꯔ ꯆꯠꯂꯦꯕ ꯃꯣꯏꯁꯨ